ꯍꯜꯂꯣ ꯍꯜꯂꯣ
ꯍꯜꯂꯣ ꯍꯜꯂꯣ ꯏꯆꯦ ꯑ ꯇꯥꯔꯦ ꯇꯥꯔꯦ ꯀꯃꯥꯏ ꯀꯃꯥꯏ ꯇꯧꯔꯤꯒꯦ
ꯅꯨꯡꯉꯥꯏꯔꯤ ꯍꯥꯏꯇꯥꯔꯦ
ꯀꯩꯅꯣꯝꯃ ꯍꯥꯏꯒꯦ ꯇꯧꯔꯤꯅꯤꯅꯦ
ꯍꯥꯏꯔꯛꯑꯣ
ꯑꯩꯈꯣꯏꯒꯤ ꯑꯈꯣꯏ ꯔꯣꯝꯒꯤꯅꯦ ꯂꯥꯏ ꯍꯔꯥꯎꯋꯦ
ꯎꯝ
ꯑꯗꯨꯗꯣ ꯌꯦꯡꯕꯒ ꯂꯥꯛꯅꯤꯡꯗ꯭ꯔꯅ ꯍꯪꯒꯦ ꯇꯣꯏꯅꯦ
ꯏꯃꯥ ꯂꯥꯛꯅꯤꯡꯉꯦ ꯂꯥꯛꯅꯤꯡꯕꯗꯤ ꯅꯨꯃꯤꯠ ꯀꯌꯥꯅꯤ ꯍꯔꯥꯎꯔꯤꯅꯣ
ꯅꯨꯃꯤꯠ ꯇꯔꯦꯠꯅꯤ ꯍꯔꯥꯎꯕꯅꯦ ꯉꯔꯥꯡ ꯅꯨꯃꯤꯠ ꯑꯍꯨꯝ ꯁꯨꯒ꯭ꯔꯦ ꯑꯁ ꯅꯨꯡꯉꯥꯏꯖꯥꯅꯤꯗ
ꯑꯣ ꯗꯨ ꯅꯪꯗꯤ ꯖꯒꯣꯏ ꯁꯥꯕ ꯈꯣꯠꯄ ꯌꯥꯎꯗꯕ꯭ꯔꯣ
ꯌꯥꯎꯋꯦ ꯖꯒꯣꯏꯒ ꯁꯥꯗꯅ ꯃꯣꯏꯒꯤ ꯃꯄꯥꯟ ꯅꯥꯏꯕꯤꯒꯗꯣ ꯁꯦꯠꯇꯅ ꯋꯥꯡꯈꯩ ꯐꯤꯒꯗꯣ ꯏꯟꯗꯅ ꯃꯥꯏꯕꯒꯗꯣ ꯍꯟꯗꯛꯇꯤꯅꯦ ꯃꯥꯏꯕꯁꯨ
ꯎꯝ
ꯄꯥꯅ ꯃꯥꯏꯕꯤ ꯑꯣꯏꯕꯁꯨ ꯌꯥꯎꯋꯦ
ꯎꯝ
ꯑꯗꯨꯒ ꯑꯁ ꯖꯒꯣꯏꯒꯗꯤ ꯍꯩꯈ꯭ꯔꯖꯥꯠꯅꯤꯗ ꯅꯨꯄꯤꯗꯒꯤ ꯃꯣꯏꯅꯕꯨ ꯍꯦꯟꯅ ꯍꯩ
ꯑꯧ ꯍꯩꯕꯅꯦ ꯃꯥꯏꯕꯅ ꯍꯩꯔꯛꯑꯗꯤ
ꯎꯝ
ꯑꯗꯣ ꯀꯩꯅꯣ ꯇꯧ ꯎꯝ ꯀꯨꯝꯍꯩ ꯍꯔꯥꯎ ꯑꯇꯩꯗꯤ ꯇꯧꯗ꯭ꯔꯣ
ꯑꯇꯩꯔꯣ ꯑꯇꯩꯁꯨ ꯌꯥꯝ ꯇꯧꯋꯤꯗ ꯃꯆꯤꯠ ꯃꯆꯤꯠ
ꯂꯤꯂꯥꯀ ꯇꯧꯕꯤꯗꯣ ꯂꯥꯏ ꯍꯔꯥꯎꯕꯝ ꯗ
ꯇꯧꯋꯦ ꯇꯧꯋꯦ ꯀꯩꯅꯣꯒꯤ ꯑ ꯈꯣꯏꯒꯤ ꯂꯥꯏ ꯍꯔꯥꯎꯕ ꯂꯣꯏꯁꯤꯜꯂꯛꯄ ꯂꯥꯏꯒꯤ ꯊꯧꯔꯝ ꯃꯣꯏꯒꯤ ꯂꯥꯏ ꯅꯨꯄꯤ ꯊꯤꯕ ꯑꯗꯩ ꯖꯒꯣꯏ ꯁꯥꯕ ꯈꯣꯠꯄ ꯃꯌꯥꯝꯗꯣ
ꯎꯝ
ꯑꯗꯨꯁꯤꯡꯗꯣ ꯂꯣꯏꯁꯤꯜꯂꯛꯄ ꯀꯥꯟꯗ ꯃꯣꯏꯒꯤ ꯀꯩꯅꯣꯗ ꯎꯝ ꯂꯥꯏꯒꯤ ꯊꯧꯔꯝꯁꯦ ꯂꯣꯏ ꯂꯣꯏꯔꯀꯥꯟꯗ ꯂꯤꯂꯥ ꯇꯧꯋꯦ ꯊꯦꯡꯉꯦꯀꯣ ꯎꯝ ꯌꯦ ꯉꯦ ꯅꯨꯡꯉꯥꯏ ꯑꯗꯨꯁꯨ ꯂꯤꯂꯥꯒꯤ ꯅꯨꯄꯤ ꯁ ꯁꯥꯕꯤꯁꯤꯡꯗꯣ
ꯎꯝ
ꯑꯁ ꯐꯖꯖꯥꯅꯤꯗ ꯅꯣꯏꯔꯣꯝꯗꯗꯤ ꯑ ꯂꯤꯂꯥ ꯇꯧꯗꯕ꯭ꯔꯣ
ꯇꯧꯗꯦꯗ ꯑꯈꯣꯏ ꯁꯣꯝꯒꯤꯗꯤ ꯑꯌꯥꯝꯕ ꯅꯣꯡꯃꯒꯨꯝꯕ ꯑꯗꯨꯝ ꯍꯔꯥꯎꯔꯒ ꯃꯃꯤꯡꯒꯤ ꯍꯩ ꯇꯥꯔꯦ ꯑꯗꯨꯃꯥꯏꯅ ꯑꯌꯥꯝꯕ ꯂꯣꯏꯁꯤꯟꯒꯔ꯭ꯦ ꯑꯗꯨ ꯀꯌꯥ ꯀꯟꯅ ꯍꯟꯗꯛꯇꯤ ꯇꯧꯗ꯭ꯔꯦ
ꯍꯔꯥꯎ ꯀꯨꯝꯃꯩꯁꯦ ꯍꯟꯗꯛꯄꯨꯗꯤ ꯆꯝ ꯆꯝꯅꯕꯨꯗꯤ ꯄꯥꯡꯊꯣꯛꯑꯦꯀꯣ ꯌꯥꯎꯁꯪꯒꯗꯣ ꯅꯣꯏ ꯌꯥꯎꯁꯪꯗꯒꯗꯤ ꯑ ꯄꯩꯁꯥ ꯈꯥꯏꯕ ꯆꯠꯄꯤ ꯅꯠꯇꯕꯤ ꯁ꯭ꯄꯣꯔꯠꯀ ꯇꯧꯗꯅ ꯑꯉꯥꯡꯒꯤ ꯑꯍꯟꯒꯤ ꯅꯨꯄꯥ ꯃꯆꯥꯁꯤꯡ ꯒꯤ ꯁ꯭ꯄꯣꯔꯠ ꯇꯧꯕꯗꯣ ꯇꯧꯗꯕ꯭ꯔꯣ ꯅꯣꯏꯔꯣꯝꯒꯤꯗꯤ
ꯇꯧꯋꯦ ꯑꯉꯥꯡꯒꯩꯗꯣ ꯄꯩꯁꯥ ꯈꯒꯗꯤ ꯅꯥꯈꯗꯦꯡꯒꯤ ꯆꯠꯂꯦ ꯑꯗꯨꯒ ꯑꯌꯥꯝꯕꯅ ꯏꯁꯄꯣꯔꯠꯇ ꯑꯣꯏꯅ ꯌꯥꯎꯔꯦ
ꯑꯩꯈꯣꯏꯔꯣꯝꯒꯤꯁꯨ ꯏꯁꯄꯣꯔꯠ ꯇꯧꯋꯦ ꯃꯤꯊꯥꯏ ꯂꯥꯛꯄꯤꯒ ꯍꯥꯞꯇꯅ ꯀꯣ ꯑꯁ ꯑꯉꯥꯡꯁꯤꯡꯗꯣ ꯌꯦꯡꯕ ꯅꯨꯡꯉꯥꯏꯖꯥꯠꯅꯤꯗ ꯆꯣꯡꯈꯠ ꯆꯣꯡꯈꯠꯇꯅ ꯃꯆꯤꯟꯗꯨꯅ ꯀꯣ ꯆꯤꯛꯑꯒ ꯃꯈꯨꯠꯀꯗꯣ ꯂꯣꯏꯅ ꯄꯨꯟꯁꯤꯜꯂꯒ ꯑꯗꯒꯤ
ꯀꯥꯡ ꯀꯣꯏꯕ ꯆꯠꯂꯣꯏꯗ꯭ꯔꯣ
ꯀꯥꯡ ꯀꯣꯏꯕꯁꯦ ꯆꯠꯇ꯭ꯔꯗꯤ ꯀꯩꯅꯣ ꯃꯅꯤꯄꯨꯔꯒꯤ ꯃꯤ ꯍꯔꯥꯎ ꯀꯨꯝꯍꯩ ꯇꯥꯡ ꯇꯥꯡ ꯊꯣꯛꯄꯁꯦ ꯂꯦꯝ ꯃꯥꯡꯍꯟ ꯌꯥꯕ ꯅꯠꯇꯦꯅꯦ ꯀꯥꯡ ꯀꯣꯏꯕꯁꯨ ꯆꯠꯅꯤ ꯀꯥꯡꯒꯤ ꯀꯥꯡ ꯆꯤꯡꯕꯗꯣ ꯂꯥꯏꯒ ꯄꯨꯊꯣꯛꯑꯒ ꯑꯗꯨꯁꯨ ꯑꯗꯨꯨ ꯌꯦꯡꯕ ꯆꯠꯀꯅꯤ ꯀꯤꯍꯣꯝ ꯆꯥꯕ ꯑꯩꯈꯣꯏꯒꯤ ꯀꯥꯡꯅꯦ ꯍꯥꯏꯔꯗꯤ ꯀꯤꯍꯣꯝ ꯆꯥꯕꯁꯦ ꯁꯣꯏꯕ ꯌꯥꯗ꯭ꯔꯦ
ꯎꯝ
ꯑꯃꯁꯨ ꯆꯠꯀꯅꯤ ꯑꯗꯒꯤ ꯂꯣꯛꯇꯥꯛ ꯂꯣꯝꯗ ꯍꯧꯖꯤꯛꯀꯥꯟꯗꯤ ꯀꯣꯏꯕ ꯆꯠꯄꯁꯦ ꯂꯣꯛꯇꯥꯛ ꯂꯣꯝꯗ ꯌꯥꯝ ꯆꯠꯅꯔꯦ ꯑꯗꯨꯁꯨ ꯀꯤꯍꯣꯝ ꯆꯥꯐꯝ ꯂꯩꯌꯦ ꯑꯗꯨ ꯆꯠ ꯆꯠꯂꯒ ꯂꯝꯕꯤꯗ ꯃꯣꯏꯒꯤ ꯑꯇꯣꯞ ꯑꯇꯣꯞꯄ ꯀꯥꯡ ꯃꯆꯥ ꯃꯆꯥ ꯃꯆꯥ ꯆꯤꯡꯕꯗ ꯑꯣ ꯑꯗꯨ ꯁꯨ ꯌꯦꯡꯉꯛꯀꯦꯅ ꯈꯜꯂꯤꯌꯦ
ꯑꯣ ꯀꯥꯡꯁꯦ ꯏꯁꯀꯣꯟꯒꯨꯝꯕꯁꯨ ꯌꯥꯝ ꯆꯠꯅꯩ ꯏꯁꯀꯣꯟꯒꯤ ꯀꯥꯡꯁꯨ ꯣꯕꯤꯗ ꯒꯤꯖꯨ
ꯍꯟꯗꯛꯁꯦ ꯀꯥꯡꯁꯦ ꯆꯤꯡꯕꯨ ꯆꯤꯡꯗꯣꯏꯖꯥꯠꯂ ꯈꯪꯗꯦꯅꯦ ꯅꯣꯏꯒꯤ ꯂꯩꯀꯥꯏꯒꯨꯝꯕꯗꯗꯤ ꯕꯥꯃꯣꯟ ꯂꯩꯕꯁꯤꯡꯗꯣ ꯆꯤꯡꯉꯣꯏ ꯍꯥꯏꯕ꯭ꯔꯣ
ꯑꯣ ꯑꯗꯨꯝ ꯆꯤꯡꯗꯤ ꯆꯤꯡꯅꯕꯅꯦ ꯑꯗꯣ ꯑꯩꯈꯣꯏꯒ ꯈꯔ ꯂꯥꯞꯅꯕꯅꯤꯅ ꯃꯔꯛ ꯃꯔꯛꯇꯕꯨꯗꯤ ꯆꯠꯂꯦ ꯑꯗꯣ ꯌꯥꯝ ꯀꯟꯅꯗꯤ ꯌꯥꯎꯕ ꯉꯝꯗ꯭ꯔꯦ
ꯑꯩꯈꯣꯏꯗꯤ ꯅꯍꯥꯃꯨꯛ ꯅꯠꯇꯦ ꯃꯃꯥꯡ ꯆꯍꯤꯒꯤ ꯀꯥꯡꯗꯣ ꯑꯗꯨꯗꯗꯤ ꯀꯩꯅꯣꯒ ꯇꯧꯋꯦ ꯑꯩꯈꯣꯏꯒꯤꯁꯨ ꯕꯥꯃꯣꯟ ꯂꯩꯌꯦꯕ ꯂꯩꯀꯥꯏꯃꯛꯇꯤ ꯅꯠꯇ꯭ꯔꯁꯨ ꯈꯔ ꯊꯪꯅꯕꯗꯣ ꯑꯗꯨꯗ ꯕꯥꯃꯣꯟ ꯂꯩꯕꯗꯨꯗ ꯆꯠꯂꯒ ꯖꯒꯣꯏꯒ ꯁꯥꯏꯌꯦ
ꯑꯣ
ꯑꯍꯟ ꯑꯉꯥꯡ ꯂꯩꯁꯥꯕꯤ ꯀꯔꯤ ꯆꯥꯂꯤ ꯁꯥꯕꯅ ꯀꯣ ꯖꯒꯣꯏꯒ ꯃꯌꯥꯝ ꯁꯥꯔꯒ ꯑꯗꯒꯤ ꯃꯌꯥꯝꯁꯦ ꯂꯣꯏ ꯂꯣꯏꯔꯛꯄꯗ ꯚꯃꯣꯟ ꯏꯃꯨꯡꯗꯨꯅ ꯃꯌꯥꯝꯁꯦ ꯀꯦꯖꯤꯒ ꯂꯣꯏ ꯄꯤꯖꯩꯌꯦ
ꯎꯝ
ꯅꯨꯡꯉꯥꯏꯗ ꯍꯔꯥꯎ ꯀꯨꯝꯍꯩ ꯍꯥꯏꯌꯦꯡꯅꯦ ꯑꯗꯨꯅꯕꯨ
ꯅ ꯕꯥꯃꯣꯟꯒꯤ ꯈꯦꯆꯤ ꯍꯥꯞ ꯎꯄꯒ ꯊꯝꯅꯥꯔꯒ ꯍꯥꯞꯄꯗꯣ ꯆꯥꯗꯕ ꯀꯨꯏꯔꯦꯅꯦ
ꯑꯣ
ꯍꯟꯗꯛꯇꯤ ꯅꯣꯏꯔꯣꯝꯗ ꯑꯣꯏꯅ ꯀꯣꯏꯔꯛꯑꯁꯤꯔ ꯈꯪꯗꯦꯅꯦ
ꯀꯣꯏꯔꯛꯑꯣ ꯀꯣꯏꯔꯛꯑꯣ ꯂꯦꯛꯊꯣꯛꯁꯤ ꯑꯗꯨꯒ ꯄꯨꯂꯞ ꯆꯠꯁꯤ ꯍꯦ ꯑꯗꯒꯤ ꯖꯒꯣꯏ ꯁꯥꯕꯗꯨꯁꯨ ꯌꯥꯎꯕ ꯌꯥꯔꯦ
ꯎꯝ ꯃꯥꯅꯦ ꯀꯥꯡꯒꯁꯦ ꯌꯥꯎꯗꯕ ꯀꯨꯏꯔꯦ ꯀꯥꯡꯁꯦ ꯀꯨꯏꯔꯛꯑ ꯃꯔꯣꯏꯅꯦ ꯀꯥꯡꯁꯦ
ꯀꯨꯏꯗ꯭ꯔꯦ ꯀꯨꯏꯗ꯭ꯔꯦ ꯃꯥꯒꯤꯗꯤ ꯏꯉꯥ ꯏꯉꯦꯟꯁꯤꯗ ꯇꯥꯕꯅꯦ ꯑꯗꯨꯝ ꯑꯗꯨꯅ ꯃꯇꯝ ꯌꯧꯁꯤꯜꯂꯑꯦ ꯇꯥꯡ ꯃꯊꯪ ꯊꯥꯒꯤ ꯖꯨꯂꯥꯏꯒꯤ ꯇꯥꯡ ꯇꯔꯥꯒ ꯃꯔꯤꯒ ꯇꯔꯨꯛ ꯑꯗꯥꯏ ꯇꯥꯔꯝꯒꯅꯤ
ꯃꯃꯥꯡ ꯌꯥꯎꯁꯪꯁꯨ ꯍꯟꯗꯛꯀꯤ ꯌꯥꯎꯁꯪꯁꯨ ꯀꯣꯏꯔꯛꯀꯦ ꯈꯜꯂꯝꯕꯅꯤ ꯊꯕꯛ ꯆꯤꯟꯗꯅ ꯌꯥꯗ꯭ꯔꯥ
ꯃꯄꯥꯟ ꯌꯥꯎꯁꯪꯗꯣ ꯅꯨꯡꯉꯥꯏꯗ ꯑꯩꯈꯣꯏꯗꯤ ꯄꯨꯡꯄꯦꯟ ꯄꯦꯟꯕ ꯑꯗꯨ ꯑꯣꯏꯔꯦ ꯏꯁꯤꯡ ꯍꯩꯅꯕꯒꯁꯨ ꯆꯠꯂꯦ ꯀꯩꯅꯣꯣꯔꯣꯝ ꯄꯔꯦꯡꯗꯒꯗꯤ ꯏꯁꯤꯡꯁꯦ ꯏꯁꯤꯡꯕꯨ ꯍꯩꯅꯕꯅꯦ ꯑꯕꯦꯔꯕꯨ ꯇꯩꯕꯅꯦ ꯄꯩꯁꯥ ꯈꯥꯏꯕꯒꯁꯨ ꯆꯠꯂꯤ ꯎꯝ ꯄꯩꯁꯥ ꯈꯥꯏꯕꯒꯗꯣ ꯍꯔꯥꯎ ꯍꯔꯥꯎ ꯍꯥꯄꯛꯏ
ꯊꯥꯕꯜꯒꯇꯤ ꯆꯣꯡꯅꯈꯤꯕ꯭ꯔꯣ
ꯊꯥꯕꯜꯁꯦ ꯑꯩꯈꯣꯏ ꯂꯩꯀꯥꯏꯗꯃꯛꯇꯤ ꯆꯣꯡꯗ꯭ꯔꯦ ꯑꯗꯨ ꯊꯪꯅ ꯊꯪꯅꯕ ꯂꯩꯀꯥꯏ ꯑꯩꯈꯣꯏꯅ ꯆꯠꯄ ꯉꯝꯕꯁꯤꯡꯗꯣ ꯆꯣꯡꯉꯦ ꯌꯥꯝ ꯌꯥꯝ ꯆꯥꯎ ꯆꯥꯎꯅ ꯁꯤꯟꯕꯁꯨ ꯌꯥꯎꯋꯦ ꯑꯗꯒꯤ ꯂꯝꯄꯥꯛ ꯄꯤꯛꯄꯒꯤꯀꯣ ꯑꯩ ꯄꯤꯛꯅ ꯄꯤꯛꯅ ꯁꯤꯟꯕꯁꯨ ꯌꯥꯎꯋꯦ ꯑꯗꯨ ꯆꯠꯂꯦ ꯑꯗꯨꯝ ꯑꯁ ꯀꯩꯅꯣꯒꯤ ꯈꯔ ꯆꯥꯎꯕ ꯂꯝꯄꯥꯛꯇꯣ ꯇꯤꯗꯤꯦꯝ ꯒ꯭ꯔꯥꯎꯟ ꯑꯩꯈꯣꯏ ꯑꯗꯨꯒꯤꯗꯣ ꯑꯗꯨꯗ ꯆꯣꯡꯉꯦ
ꯑꯥ
ꯏꯃꯥ ꯏꯕꯄꯥꯃ ꯃꯤꯅ ꯆꯤꯛꯅ ꯆꯥꯏꯅ ꯉꯝꯗꯦ ꯀꯗꯥꯏꯗꯒꯤ ꯆꯣꯡꯐꯝꯝꯒ ꯐꯪꯕꯖꯥꯠ ꯅꯠꯇꯦ ꯇꯥꯡꯅ ꯇꯥꯡꯅ ꯍꯥꯏꯗꯤ ꯑꯃꯨꯛ ꯂꯦꯞꯄꯨꯔꯦꯗꯅ ꯃꯔꯛ ꯑꯃ ꯑꯗꯨꯒ ꯑꯃꯨꯛ ꯍꯦꯛ ꯇꯧꯔꯛꯄꯗꯨꯗ ꯃꯌꯥꯝꯁꯦ ꯍꯦꯛꯇ ꯍꯔꯥꯎꯕꯣꯏ ꯀꯩꯕꯣꯏ ꯆꯣꯡꯅꯕꯗꯨꯗ ꯂꯦꯞꯐꯝꯕꯨ ꯂꯩ ꯐꯠꯇꯕꯅꯦ ꯑꯗꯨꯅ ꯉꯍꯥꯛ ꯂꯩꯇꯅ ꯕ꯭ꯔꯦꯛ ꯊꯥꯏꯌꯦ ꯍꯥꯞ ꯊꯥꯏꯌꯦ ꯑꯁ ꯑꯈꯣꯏꯒꯤ ꯆꯣꯡꯕ ꯆꯠꯃꯤꯟꯅꯔꯤꯕ ꯃꯤꯁꯤꯡꯗꯣ ꯊꯤꯕꯒ ꯐꯪꯅꯝ ꯕꯖꯥ ꯅꯠꯇꯦ
ꯑꯣ ꯃꯤ ꯌꯥꯃꯟꯗꯅ
ꯎꯝ
ꯑꯛ ꯑꯈꯣꯏꯁꯨ ꯍꯟꯗꯛꯇꯤ ꯃꯃꯥꯡꯒꯤ ꯍꯟꯗꯛ ꯀꯤ ꯌꯥꯥꯎꯁ ꯈꯪꯗꯣ ꯈꯣꯏꯔꯣꯝꯒꯤꯁꯨ ꯑꯈꯣꯏꯒꯤ ꯂꯝꯄꯥꯛꯀꯤ ꯗꯤ ꯆꯣꯡꯗ꯭ꯔꯦ ꯑꯗꯨꯅ ꯑꯇꯣꯞꯄ ꯀꯥꯏꯗ ꯀꯥꯏꯒꯤ ꯈꯔꯗꯤ ꯆꯠꯍꯧꯋꯤ ꯑꯁ ꯃꯤ ꯆꯤꯟꯃꯟꯅꯅ ꯌꯦꯡꯕꯝꯒ ꯈꯪꯕꯖꯥꯠ ꯅꯠꯇꯦ
ꯌꯦꯡꯕꯝꯖꯨ ꯈꯪꯗꯕ ꯃꯣꯏ ꯃ꯭ꯌꯨꯖꯤꯛꯀ ꯊꯤꯟꯕꯗꯣ ꯊꯥꯏꯅꯦ ꯒꯠ ꯗꯤ ꯃꯥꯟꯅꯗ꯭ꯔꯦꯅꯦ ꯍꯧꯖꯤꯛꯁꯦ ꯑꯈꯣꯏ ꯑꯍꯟꯒꯩꯅ ꯍꯥꯏꯕ ꯀꯣ ꯊꯥꯏꯅꯗꯤ ꯀꯔꯤ ꯃꯩꯒꯁꯦ ꯂꯥꯠ ꯀꯔꯤ ꯍꯥꯞꯂꯦꯟ ꯍꯥꯏꯕ꯭ꯔꯥ ꯑꯃꯈꯛ ꯊꯥꯍꯂꯦ ꯍꯥꯏꯌꯦ
ꯎꯝ
ꯍꯧꯖꯤꯛꯇꯤ ꯏꯁꯇꯤꯞ ꯑꯣ ꯀꯔꯤꯑꯣ ꯃꯌꯥꯝ ꯄꯨꯡꯉꯥꯟ ꯅꯤ ꯉꯥꯜꯂꯤꯁꯤꯀꯣ
ꯍꯣꯏꯅꯦ
ꯃ꯭ꯌꯨꯖꯤꯛꯀꯖꯦ ꯊꯥꯏꯅꯗꯤ ꯗꯨꯡ ꯗꯨꯡ ꯗꯨꯂꯣꯞ ꯑꯃ ꯅꯤ ꯇꯧꯔ ꯊꯤꯜꯂꯒ ꯂꯣꯏꯁꯤꯜꯂꯦ ꯍꯥꯏꯌꯦ ꯅꯣꯏꯔꯣꯝꯒꯤꯗꯤ ꯏꯁꯩ ꯑ ꯃ꯭ꯌꯨꯖꯤꯛꯀ ꯗꯨ ꯃ꯭ꯌꯨꯖꯤꯛ ꯅꯨꯡꯉꯥꯏꯇ꯭ꯔꯗꯤ ꯆꯣꯡꯗ꯭ꯔꯦ ꯍꯥꯏꯅ ꯍꯧꯖꯤꯛꯀꯥ ꯂꯩꯁ
ꯑꯁ ꯈꯪꯗꯦ ꯈꯪꯗꯦ ꯍꯧꯖꯤꯛꯀꯥꯟꯗꯤ ꯑ ꯑꯗꯨꯒꯤ ꯆꯣꯡꯕꯒꯤ ꯁꯤꯟꯕ ꯂꯥꯡꯕꯗꯨꯕꯨ ꯄꯩꯁꯥ ꯑꯥ ꯌꯧꯔꯦ ꯍꯥꯏꯅꯦ
ꯎꯝ ꯌꯥꯝ ꯌꯧꯔꯕ ꯃꯥꯜꯂꯤ ꯂꯨꯄꯥ ꯂꯥꯛ ꯑꯝ ꯃꯥ ꯃꯌꯥꯗꯤ ꯆꯪꯅꯔꯦ ꯍꯥꯏ
ꯑꯧ
ꯊꯥꯏꯅ ꯏꯆꯦꯑꯣꯏ ꯁꯤꯜꯂꯛꯄꯗꯗꯤ ꯀꯃꯥꯏꯅꯒ ꯇꯧꯒꯦ
ꯍꯣꯏ ꯍꯣꯏ ꯑꯩꯁꯨ ꯍꯟꯗꯛ
ꯇꯤ
ꯑ ꯍꯟꯗꯛ ꯀꯤ ꯀꯥꯡꯁꯦ ꯅꯣꯏꯔꯣꯝꯗ ꯀꯣꯏꯔꯛꯄ ꯌꯥꯕ꯭ꯔꯥ ꯌꯦꯡꯒꯦ
ꯎꯝ ꯀꯣꯏꯔꯛꯑꯣ ꯀꯣꯏꯔꯛꯑꯣ ꯀꯣꯏ ꯂꯥꯛꯑꯝꯗꯥꯏꯗꯣ ꯑꯗ ꯄꯥꯎ ꯍꯦꯛ ꯐꯥꯎꯔꯛꯑꯣ ꯏꯆꯦ ꯀꯩ ꯆꯥꯛ ꯑꯗꯨ ꯇꯧꯔꯦ ꯈꯦꯆꯤ ꯑꯣꯏꯅ ꯔꯦ ꯗꯤ ꯇꯧꯔꯝꯃꯒꯦ
ꯑꯧ ꯑꯧ
ꯑꯗꯣ ꯑꯝ ꯆꯦ ꯊꯝꯃꯒꯦ ꯉꯁꯤꯒꯤꯗꯤ ꯂꯥꯛꯑꯝꯗꯥꯏꯗ ꯍꯦꯛ ꯄꯥꯎ ꯍꯥꯏꯕꯤꯔꯛꯑꯣ
ꯍꯣ ꯍꯣ ꯍꯣ ꯍꯣꯏ ꯑꯩ ꯂꯥꯛꯑꯝꯗꯥꯏꯗꯅꯦ ꯍꯥꯏꯔꯛꯀꯦ ꯑꯉꯥꯡꯈꯩꯒ ꯄꯨꯟꯅ ꯂꯥꯛꯀꯦ
ꯍꯣꯏ ꯍꯣꯏ ꯎꯝ ꯊꯝꯃꯒꯦ ꯑꯣ ꯑꯗꯨꯗꯤ ꯉꯁꯤꯗꯤ ꯎꯝ